ꯇꯥꯕ꯭ꯔꯣ ꯇꯥꯏ ꯇꯥꯏꯌꯦ ꯑꯣ ꯗꯨꯃꯥꯏꯅ ꯀꯣ ꯃꯣꯏꯅꯖꯨ ꯄꯨꯒꯅꯤꯕ
ꯑꯗꯨ ꯑꯗꯨ ꯋꯥꯔꯤꯖꯦ ꯁꯥꯔꯣꯏꯁꯦ ꯌꯥꯔꯦ ꯇꯣꯛꯑꯁꯦ
ꯎꯝ ꯑꯗꯨꯗꯤ ꯑꯇꯣꯞꯄ ꯋꯥꯔꯤ ꯁꯥꯔꯁꯦ ꯍꯥꯏꯕ
ꯎꯪꯍꯣꯏ
ꯑꯗꯨ ꯑꯣꯏꯔꯗꯤ ꯅꯪ ꯑꯥꯑꯥ ꯁꯤꯆꯍꯤꯁꯤꯗꯤ ꯂꯥꯛꯑꯔꯣꯏ
ꯀꯥꯏꯗ
ꯑꯈꯣꯏꯗ
ꯂꯥꯛꯑꯣꯏꯗ ꯀꯥꯏꯗ ꯂꯥꯛꯇꯣꯏꯅꯣ
ꯑꯗꯣ ꯃꯊꯪ ꯆꯍꯤꯗꯤ ꯂꯥꯛꯀꯅꯤꯀꯣ
ꯑꯩꯈꯣꯏꯗ ꯍꯥꯏꯕꯗꯣ ꯀꯔꯤ ꯍꯥꯏꯅꯣ ꯒ꯭ꯌꯥꯟ ꯇꯥꯗꯦ ꯑꯩ
ꯌꯨꯝ ꯄꯥꯟꯕ ꯍꯥꯏꯕꯁꯦ
ꯈꯪꯗꯦꯗ ꯃꯇꯝꯅ ꯃꯇꯝ ꯐꯠꯇꯕꯅꯦ ꯈꯪꯗꯦ ꯀꯃꯥꯏꯅ ꯇꯧꯗꯣꯏꯅꯣ
ꯑꯩꯈꯣꯏ ꯍꯥꯏꯅꯕꯗꯣ
ꯍꯣꯏ
ꯃꯊꯪ ꯆꯍꯤꯅꯤꯗꯅ
ꯍꯣꯏ
ꯑꯗꯣ ꯃꯇꯝꯅꯗꯤ ꯑꯩꯈꯣꯏꯕꯨ ꯉꯥꯏꯕꯤꯗꯦ
ꯑꯍꯤ ꯃꯇꯝꯅꯗꯤ ꯑꯩꯈꯣꯏꯕꯨ ꯉꯥꯏꯕꯤꯗꯦ ꯃꯇꯝꯗꯣ ꯑꯩꯈꯣꯏ ꯉꯥꯏꯔꯤꯅꯦ ꯍꯥꯏꯌꯣ
ꯑꯗꯨꯅꯦ ꯅꯪ ꯀꯃꯥꯏ ꯈꯜꯂꯤ
ꯈꯪꯗ꯭ꯔꯦ ꯒ꯭ꯌꯥꯟ ꯇꯥꯗꯔꯦ ꯀꯃꯥꯏꯅ ꯇꯧꯗꯣꯏꯅꯣ
ꯅꯪ ꯂꯨꯍꯣꯡꯅꯤꯡ ꯂꯨꯍꯣꯡꯕꯒꯤ ꯋꯥꯈꯜ ꯂꯥꯛꯇꯔꯤ
ꯃꯇꯝ ꯌꯥꯝ ꯐꯠꯇꯕꯗꯨꯕꯨ ꯀꯃꯥꯏꯅ ꯇꯧꯗꯣꯏꯅꯣ ꯅꯪꯁꯨ ꯈꯜꯂꯣ
ꯅꯪ ꯅꯪꯒꯤ ꯆꯍꯤꯗꯨꯒ
ꯑꯣ ꯑꯗꯨꯕꯨꯗꯤ ꯑꯗꯨꯕꯨꯗꯤ ꯌꯥꯗ꯭ꯔꯦ
ꯑꯗꯨꯅꯦꯕ ꯑꯗꯨ ꯑꯣꯏꯔꯗꯤ ꯃꯇꯝꯅ ꯃꯇꯝꯁꯦ ꯐꯠꯇꯕꯒꯤ ꯅꯠꯇꯦ ꯃꯤ ꯐꯠꯇꯕꯒꯤꯅꯦ
ꯑꯗꯨꯅꯦ ꯑꯗꯨ ꯑꯣꯏꯕꯅꯤꯅ
ꯍꯧꯖꯤꯛꯁꯦ ꯈꯟꯗꯣꯛ ꯈꯟꯖꯤꯟ ꯈꯪꯗ꯭ꯔꯦ ꯒ꯭ꯌꯥꯟ ꯇꯥꯗ꯭ꯔꯦꯕ ꯀꯃꯥꯏꯅ ꯇꯧꯗꯣꯏꯅꯣ ꯍꯥꯏꯕ ꯒ꯭ꯌꯥꯟ ꯇꯥꯗ꯭ꯔꯦꯕ
ꯅꯪꯗꯤ ꯀꯃꯥꯏ ꯈꯟꯒꯦ
ꯑꯩꯗꯤ ꯀꯩꯁꯨ ꯈꯟꯗꯦ ꯅꯪ ꯑꯩ ꯑꯩ ꯑꯩꯗꯤ ꯍꯥꯏꯕꯤꯈ꯭ꯔꯦ ꯃꯊꯪ ꯆꯍꯤꯗꯒꯤ ꯑꯩ ꯌꯨꯝ ꯄꯥꯜꯂꯅꯤ ꯍꯥꯏꯅ ꯍꯥꯏꯈ꯭ꯔꯦ
ꯀꯅꯥꯉꯣꯟꯗ ꯍꯥꯏꯕꯤ ꯍꯥꯏꯈ꯭ꯔꯕ
ꯅꯉꯣꯟꯗ
ꯑꯩꯉꯣꯟꯗꯔꯣ
ꯎ
ꯑꯩꯗꯤ ꯅꯣꯏ ꯃꯤꯗꯔꯣ ꯍꯥꯏꯔꯒ
ꯑꯗꯣ
ꯑꯦꯀꯟꯗ꯭ꯔ ꯀꯃꯥꯏ ꯇꯧꯗꯣꯏꯅꯣ ꯃꯇꯝ ꯂꯥꯛꯄ ꯀꯥꯟꯗ ꯈꯪꯂꯅꯤ
ꯃꯇꯝꯗꯤ ꯍꯣꯏ ꯍꯥꯏꯕ ꯉꯝꯗ꯭ꯔꯤ ꯍꯟꯗꯛ ꯏꯔꯥꯡꯁꯦ
ꯑꯗꯨꯅꯦ ꯆꯍꯤꯁꯨ ꯂꯣꯏꯗꯧ ꯆꯍꯤꯁꯨ ꯂꯣꯏꯗꯧꯔꯕꯅꯤ ꯌꯦꯡꯉꯣ ꯍꯧꯖꯤꯛ ꯊꯥ ꯇꯔꯨꯛ ꯊꯥ ꯇꯔꯦꯠ ꯁꯨꯖꯤꯜꯂꯛꯑꯦ
ꯅꯤꯄꯥꯥꯟ ꯃꯄꯟ ꯇꯔꯥ ꯇꯔꯥꯃꯊꯣꯏ ꯇꯔꯥꯅꯤꯊꯣꯏ ꯊꯥ ꯃꯉꯥ ꯇꯛ
ꯃꯉꯥꯋꯥ ꯃꯉꯥꯗꯤ ꯍꯦꯜꯂꯦꯗ
ꯊꯥ ꯃꯔꯤꯒ ꯅꯨꯃꯤꯠ ꯀꯨꯟꯒ ꯀꯨꯟꯒ ꯍꯨꯝꯗꯣꯏ ꯂꯩꯔꯦ ꯀꯨꯟꯍꯨꯝꯗꯣꯏ ꯀꯨꯟꯃꯔꯤ ꯀꯨꯟ ꯃꯉꯥꯒꯨꯝꯕ ꯂꯩꯔꯦ
ꯎꯝ ꯇꯅꯤ ꯑꯗꯨꯗ ꯅꯪ ꯀꯝꯃꯥꯏ ꯈꯜꯂꯤꯅꯣ ꯑꯈꯣꯏ ꯏꯌꯥꯝꯕꯗꯤ ꯑꯥ ꯑꯈꯣꯏ ꯏꯌꯥꯝꯕꯕꯨ ꯉꯥꯏꯔꯗꯤ ꯑꯩꯈꯣꯏꯅꯤꯒꯤ ꯃꯇꯝꯁꯦ ꯑꯥ ꯌꯧꯔꯅꯤ
ꯑꯗꯨ ꯉꯥꯏꯔꯗꯤ ꯌꯥꯔꯔꯣꯏꯌꯦ
ꯅꯪ ꯆꯍꯤ ꯌꯥꯝꯃꯁꯦ ꯅꯪꯅ ꯈꯔ ꯑꯉꯥꯡ ꯑꯣꯏꯔꯗꯤ ꯐꯒꯗꯕ ꯅꯪꯁꯦ ꯑꯩꯉꯣꯟꯗꯒꯤ ꯍꯦꯟꯒꯦ ꯇꯧꯈꯔꯦ ꯆꯍꯤꯁꯤꯒ
ꯅꯣꯛꯅꯤꯡꯉꯦ ꯑꯗꯣ ꯑꯃ ꯊꯤꯔꯒꯦꯔꯣ
ꯈꯪꯗꯦꯅꯦ ꯑꯉꯥꯡ ꯑꯣꯏꯅ ꯐ ꯑꯃꯨꯛ ꯅꯨꯡꯁꯤꯅꯁꯤꯔ ꯈꯪꯗ꯭ꯔꯦꯅꯦ
ꯅꯨꯡꯁꯤꯅꯅꯤꯡꯉꯤꯗꯤ ꯅꯨꯡꯁꯤꯅꯖꯧ
ꯑꯉꯥꯡ ꯑꯣꯏꯅ
ꯅꯪꯗꯨ ꯑꯍꯟ ꯅꯪꯗꯤ ꯑꯍꯟ ꯅꯠꯇ꯭ꯔꯣ
ꯑꯈꯣꯏ ꯅꯨꯄꯥꯗꯤ ꯀꯩꯁꯨ ꯀꯥꯏꯗꯤꯌꯦ ꯅꯨꯄꯥꯒꯤꯗꯤ ꯀꯩꯁꯨ ꯀꯥꯏꯗꯦ ꯁꯨꯝ ꯂꯩꯔꯗꯤ ꯅꯨꯄꯤꯒꯤꯗꯃꯛꯇ ꯍꯥꯏꯕꯅꯦ
ꯉꯝꯗ꯭ꯔꯦ ꯀꯝꯃꯥꯏ ꯇꯧꯗꯣꯏꯕ ꯑꯗꯨꯒ ꯑꯗꯨꯗꯤ ꯇꯥꯏꯌꯦ ꯇꯥꯏꯌꯦ ꯅꯣꯡ ꯇꯥꯏꯌꯦ ꯅꯣꯏꯗꯤ ꯇꯥꯗ꯭ꯔꯣ
ꯇꯥꯏꯅꯦ ꯑꯗꯣ ꯇꯨꯝꯕ ꯌꯥꯝ ꯅꯨꯡꯉꯥꯏꯒꯗꯧꯕ ꯑ ꯉꯁꯤ ꯅꯨꯃꯤꯠ ꯑꯗꯣ ꯐꯣꯟ ꯇꯧꯕꯅ ꯐꯔꯦꯗ
ꯑꯗꯨ ꯇꯧꯔꯤꯁꯤꯗꯤ ꯀꯔꯤꯅꯣꯅꯦ ꯅꯪ ꯁꯤꯁꯨ
ꯁꯨ ꯍꯥꯏꯕꯅꯦ
ꯆꯠꯇ꯭ꯔꯁꯨ ꯍꯥꯏꯕ ꯀ ꯀꯩ ꯆꯠꯇ꯭ꯔꯁꯨ ꯍꯥꯏꯕ ꯑꯣ ꯒꯥꯔꯤꯔꯣ
ꯍꯣꯏ
ꯑꫭ ꯈꯪꯗꯦ ꯑꯗꯨꯗꯤ
ꯏꯁ ꯑꯣꯛ ꯑꯣꯛꯅꯥꯎꯁꯤꯡ‌ ꯆꯥꯛ ꯂꯥꯝꯃꯒ ꯈꯣꯡꯂꯒ ꯂꯩꯔꯦ ꯑꯩꯁꯤ ꯇꯟꯗꯤ ꯇꯟꯕꯅꯤ ꯍꯣꯏ ꯃꯄꯤꯁꯨ ꯂꯥꯎꯔꯒ ꯈꯣꯡꯂꯒ ꯂꯩꯔꯦꯅꯦ
ꯅꯣꯏ ꯅꯦꯗꯤ
ꯈꯣꯏ ꯏꯅꯦ ꯉꯁꯤ ꯃꯣꯏ ꯀꯔꯤꯅꯣ ꯑꯃ ꯂꯩꯌꯦ ꯍꯥꯏ ꯊꯕꯛ ꯁꯨ ꯁꯨꯕ ꯌꯥꯗꯕ
ꯃꯣꯏꯁꯤꯁꯨ ꯌꯥꯝꯃꯤꯍꯦ ꯑꯗꯨꯅꯦ ꯑꯗꯥꯅꯦ ꯑꯗꯨꯅꯦ ꯑꯗꯥꯅꯤ ꯒ꯭ꯌꯥꯟ ꯇꯥꯗꯦꯅꯦ
ꯉꯁꯤꯅ ꯇꯧꯈꯤꯕꯅ ꯑꯔꯣꯏꯕꯅꯦ ꯍꯥꯏꯌꯦ ꯍꯟꯗꯛ
ꯌꯥꯟ ꯇꯥꯗꯦ ꯃꯥ ꯀꯥꯏ ꯆꯠꯈꯤꯒꯦ ꯑꯗꯨꯗꯤ
ꯂꯥꯏꯁꯪ ꯆꯠꯈꯤ ꯑꯗꯣ ꯅꯣꯏ ꯅꯣꯏ ꯅꯃꯥꯒ ꯅꯄꯥꯒꯁꯨ ꯑꯣꯛꯄꯨ ꯂꯧꯕꯨ ꯂꯧꯅꯤꯡꯉꯗꯤ ꯃꯄꯤ ꯑꯣꯏꯅ ꯂꯧꯍꯜꯂꯁꯤꯔꯣ
ꯑꯩ ꯉꯔꯥꯡ ꯉꯔꯥꯡ ꯕꯥꯕꯥꯟ ꯍꯥꯏꯈꯤꯕꯅꯦꯕꯀꯣ ꯑꯗꯣ ꯎꯝ ꯀꯩꯅꯣꯕꯨꯗꯤ ꯑ ꯃꯣꯏꯅꯤ ꯇꯥꯟꯅꯒꯦ ꯍꯥꯏꯈꯤꯕꯅꯦ ꯅ ꯍꯥꯏꯕꯅꯦ ꯑꯃꯨꯛ ꯍꯥꯏꯔꯛꯀꯦ ꯍꯥꯏꯕꯅꯦ ꯍꯥꯎꯇꯥ ꯍꯧꯖꯤꯛꯁꯦ ꯃꯣꯏ ꯎꯝ ꯃ ꯃꯆꯤꯟ ꯆꯥꯛꯗꯣ ꯂꯩꯔꯒ ꯈꯔ ꯌꯥꯝꯅ ꯄꯤꯖꯔꯒꯦ ꯈꯔ ꯑꯃ ꯑꯅꯤ ꯂꯩꯔꯗꯤ ꯎꯝ ꯃꯆꯤꯟꯖꯥꯛꯁꯨ ꯂ ꯂꯩꯔꯒ ꯑꯃꯨꯛ ꯄꯤꯖꯔꯒꯦ ꯇꯧꯕꯅꯦ ꯉꯔꯤꯅ ꯆꯠ ꯏꯔꯥꯡ ꯃꯇꯝꯁꯤꯒ ꯂꯧꯗꯣꯏꯔꯥ ꯂꯩꯔꯣꯏ ꯂꯩꯗꯣꯏꯔꯥ ꯂꯩꯔꯣꯏꯗ꯭ꯔꯥ ꯑꯁꯨ ꯒꯦꯟ ꯇꯥꯗ꯭ꯔꯦ ꯍꯥꯏꯌꯦ ꯄꯩꯁꯥꯁꯨ ꯂꯩꯇꯕꯅꯤꯅ
ꯑꯗꯣ ꯑꯩ ꯑꯩꯒꯤ ꯑꯩꯒꯤꯀꯣ ꯑꯩꯕꯤ ꯑꯩ ꯑꯩꯅ ꯅꯝ ꯄꯤꯒꯗꯕ꯭ꯔꯥ ꯎꯝ
ꯑꯗꯨꯅ ꯃꯣꯏꯅꯤ ꯈꯠꯅꯔꯒ ꯀꯣ ꯈꯟꯅꯔꯒ ꯑꯃꯨꯛ ꯍꯥꯏꯔꯛꯑꯒꯦ ꯍꯥꯏꯕꯅꯦ ꯀꯃꯥꯏ ꯇꯧꯁꯤꯔꯥ ꯍꯥꯏꯕꯗꯣ
ꯃꯄꯤꯗꯣ ꯑꯩ ꯑꯩꯉ ꯑꯩꯉꯣꯟꯗ ꯄꯤꯒꯗꯕ ꯂꯩꯕꯗꯣ ꯑꯩꯅ ꯄꯤꯒꯗꯕ ꯂꯩꯕꯗꯣ ꯑꯗꯣ ꯑꯩ ꯄꯤ ꯄꯤꯔꯒꯦ ꯑꯗꯨꯒ ꯃꯥꯄꯤ ꯂꯧꯔꯣ ꯑꯗꯣ ꯅꯨꯄꯥꯗꯤ ꯑꯇꯣꯞꯄꯗ ꯄꯤꯒ꯭ꯔꯁꯦꯔꯥ ꯍꯥꯏꯅ ꯑꯩ ꯃꯨꯛ ꯈꯜꯂꯛꯑꯦꯕꯥ
ꯄꯩꯁꯥꯃꯨꯛ ꯍꯟꯗꯣꯏꯔꯣ ꯑꯥ ꯑꯈꯣꯏꯅ ꯄꯩꯁꯥꯃꯨꯛ ꯅꯉꯣꯟꯗ ꯄꯤꯔꯛꯇꯣꯏꯔꯣ ꯋꯥꯠꯇꯕꯁꯤꯡꯗꯣ
ꯑꯥ ꯑꯇꯣꯞꯄꯁꯤꯡꯗꯣ ꯇꯞꯅ ꯄꯤꯔꯁꯨꯨ ꯌꯥꯏ ꯂꯤꯁꯤꯡ ꯑꯃ ꯈꯛꯇꯅꯤꯅꯥ
ꯑꯗꯨꯗꯤ ꯅꯪ ꯍꯥꯏꯅꯔꯣ ꯉꯁꯥꯏ ꯉꯔꯥꯡꯗꯤ ꯑꯩ ꯍꯥꯏꯈꯤꯕꯅꯦꯕꯀꯣ ꯍꯣꯏ ꯅꯨꯄꯥꯗꯤ ꯄꯥꯝꯕ
ꯑꯑꯂꯥꯕꯗꯤ ꯄꯥꯝꯕ ꯃꯤ ꯌꯥꯝ ꯂꯩꯌꯦ ꯍꯥꯏꯌꯦ ꯃꯤꯔꯥꯕꯨꯗꯤ ꯃꯤꯉꯣꯟꯗ ꯑꯣꯏꯅ ꯄꯤꯊꯣꯛꯑꯒꯦꯁꯨ ꯍꯥꯏꯌꯦ ꯅꯣꯏꯅꯤ ꯀꯩ ꯈꯟꯒꯦ ꯑ ꯑꯗꯨ ꯍꯥꯏꯔꯣ ꯃꯥꯅ ꯃꯆꯤꯟꯖꯥꯛ ꯂꯩꯔꯒ ꯄꯤꯖꯔꯁꯨ ꯒꯔꯤꯁꯨ ꯆꯠꯇꯦ ꯄꯩꯁꯥꯁꯨ ꯂꯩꯥꯇꯦ ꯀꯃꯥꯏ ꯇꯧ ꯏꯔꯥꯡ ꯃꯇꯝꯁꯤꯒ ꯒ꯭ꯌꯥꯟ ꯇꯥꯗꯦ ꯂꯩꯗꯣꯏꯔꯥ ꯂꯩꯔꯣꯏꯗꯣꯏꯔꯥ ꯒꯌꯥꯟ ꯇꯥꯗ꯭ꯔꯦꯅ ꯑꯃꯨꯛ ꯅꯣꯏ ꯅꯣꯏ ꯕꯥ ꯑꯈꯣꯏꯅꯤ ꯈꯟꯅꯔꯒ ꯑꯃꯨꯛ ꯍꯩꯔꯛꯀꯦ ꯍꯥꯏꯕꯅꯦꯕꯥ
ꯎꯝ ꯎꯝ ꯑꯩ ꯑꯩꯁꯨ ꯑꯗꯨꯃꯥꯏ ꯈꯜꯂꯦꯕꯥ ꯀꯔꯤꯁꯨ ꯆꯠꯇꯕꯅꯤꯅꯦ ꯑꯗꯨꯒ ꯅꯣꯏꯗꯁꯨ ꯑꯥ ꯏꯅꯥꯛ ꯈꯨꯟꯕ ꯍꯥꯏꯕꯗꯤ ꯀꯧꯗꯦꯕꯥ
ꯀꯅꯥꯅ ꯏꯅꯥꯛ ꯈꯨꯜꯂꯦ ꯍꯥꯏꯒꯦ
ꯅꯣꯏꯁꯨ ꯎꯝ ꯍꯥꯏꯕꯗꯤ ꯂꯩꯌꯦꯗꯅꯥ ꯁꯤ ꯂꯩꯌꯦ ꯂꯩꯔꯤ ꯈꯪꯉꯦ ꯑꯗꯨꯕꯨ ꯁꯦꯟꯊꯣꯛꯀꯨꯝꯕ ꯊꯣꯛꯄ ꯂꯝꯕꯤꯁꯦ
ꯂꯩꯇ꯭ꯔꯦ
ꯑꯥ ꯑꯗꯨꯅꯦ ꯑꯥ ꯑꯃꯈꯛꯇꯪ ꯂꯐꯣꯏꯒꯤꯁꯨ ꯍꯧꯖꯤꯛ ꯏꯔꯥꯡ ꯊꯣꯛꯑꯒ ꯀꯤꯔꯦ ꯆꯠꯇ꯭ꯔꯦ
ꯑꯗꯨꯗꯒꯤ ꯈꯛꯇ ꯑꯈꯣꯏꯗꯤ ꯄꯩꯁꯥ ꯐꯪꯉꯤꯅꯤ ꯀꯩꯅꯣ
ꯑꯗꯨꯅꯦ ꯑꯗꯨꯒ ꯑꯩꯁꯨ ꯈꯜꯂꯦꯕꯥ ꯑꯩꯁꯨ ꯄꯩꯁꯥꯁꯨ ꯐꯪꯗꯦ ꯑꯗꯨꯒ ꯆꯥꯔꯛꯄꯁꯤꯗꯤ ꯆꯥꯔꯛꯄꯁꯤꯗꯤ ꯆꯥꯔꯛꯄꯁꯤꯗꯤ ꯑꯣꯛꯅꯥꯎꯁꯤꯡꯅ ꯅꯣꯏꯁꯨ ꯉꯝꯗ꯭ꯔꯦꯕ
ꯃꯥꯗꯤ ꯍꯥꯏꯗꯤ ꯍꯥꯏꯔꯛꯀꯦ ꯍꯥꯏꯕꯅꯦꯕꯀꯣ
ꯆꯠꯈ꯭ꯔꯕꯁꯨ ꯍꯧꯖꯤꯛꯇ ꯑꯩꯗꯤ ꯈꯔ ꯀꯣꯝꯃꯛꯀꯅꯤꯗꯅ
ꯍꯣꯏ ꯑꯗꯣ ꯑꯩꯈꯣꯏ ꯃꯥꯥꯗ ꯑꯃꯨꯛ ꯐꯣꯟ ꯇꯧꯁꯤꯔꯣ ꯅꯪ ꯀꯔꯤ ꯈꯟꯒꯦ ꯑꯗꯨ ꯄꯤꯔꯒꯦ ꯅꯪ ꯅꯣꯏꯁꯨ ꯑꯩꯁꯨ ꯑꯋꯥꯕ ꯉꯥꯛꯇꯅꯦ ꯑꯗꯨꯅꯦ ꯑꯗꯥꯅꯦ ꯍꯥꯏꯔꯣ
ꯎꯝ ꯑꯗꯨꯕꯨꯗꯤ ꯍꯥꯏꯕꯨꯗꯤ ꯍꯥꯏꯒꯦ ꯑꯃꯨꯛ ꯑꯩꯈꯣꯏ ꯑꯅꯤꯅ ꯑꯃꯨꯛ ꯀꯔꯤ ꯍꯥꯏꯁꯤꯔ ꯈꯪꯗꯦꯅꯦ ꯑꯩꯈꯣꯏꯅꯦꯁꯨ ꯑꯥ ꯌꯦꯟ ꯌꯣꯛ ꯌꯣꯛꯄꯨ ꯌꯣꯛꯑꯗꯤ ꯑꯥ ꯅꯨꯄꯥꯁꯤ ꯌꯧꯛꯁꯦ ꯍꯥꯏꯅ ꯑꯃꯨꯛ ꯍꯥꯏꯔꯛꯑꯦ ꯑꯩꯅ ꯑꯥ ꯁꯤꯗꯤ ꯌꯥꯔꯔꯣꯏ ꯃꯥ ꯃꯤꯅ ꯎꯝ ꯄꯣꯛꯇ꯭ꯔꯤꯉꯩꯗ ꯂꯧꯔꯒꯦ ꯂꯩꯔꯗꯤ ꯂꯥꯛꯂꯗꯤ ꯍꯥꯏꯅ ꯍꯥꯏꯈꯤꯕꯅꯤ ꯍꯥꯏꯕ ꯃꯇꯝꯗ ꯃꯥꯅꯨꯁ ꯑꯣ ꯑꯗꯨꯗꯤ ꯍꯥꯏꯅꯀꯣ ꯀꯩꯁꯨ ꯍꯥꯏꯕꯤꯗ꯭ꯔꯦꯕ ꯑꯗꯕꯨ ꯍꯧꯖꯤꯛ ꯑꯣꯛ ꯑꯃꯨꯛ ꯑꯥ ꯃꯄꯤꯁꯦ ꯃꯄꯤꯕꯨꯗꯤ ꯊꯤꯗꯦꯕ ꯑꯗꯣ ꯅꯨꯄꯥꯗꯤ ꯊꯤꯕ ꯌꯥꯝꯃꯦꯕ ꯑꯗꯨꯒꯤ ꯃꯣꯏꯅ ꯊꯤꯕꯕꯁꯤ
ꯄꯤ ꯌꯥꯝ ꯄꯣꯛꯄꯩꯅꯦ ꯍꯤꯍꯤ
ꯑꯣ ꯅꯨꯄꯤ ꯄꯥꯝꯗ꯭ꯔꯦꯕ ꯑꯣꯛꯗꯁꯨ ꯅꯨꯄꯤ ꯄꯥꯝꯗ꯭ꯔꯦ ꯃꯤꯗꯁꯨ ꯅꯨꯄꯤ
ꯑꯍꯤꯍꯤꯍꯤꯍꯤ ꯌꯥꯔꯦꯀꯣ ꯑꯩ ꯑꯩꯈꯣꯏꯗ ꯂꯩꯕ ꯑꯣꯛꯇꯨꯁꯨ ꯆꯥꯛꯁꯨ ꯁꯨꯛꯆꯥ ꯆꯥꯗꯦ ꯍꯥꯏꯌꯦ ꯑꯩꯅ ꯁꯥꯎꯅꯤꯡꯗꯅꯀꯣ ꯇꯣꯛꯔꯒ ꯆꯥꯔꯣ ꯍꯥꯏꯈꯤꯕꯅꯦ
ꯑꯣ ꯑꯗꯨꯅ ꯐꯔꯦ
ꯑꯩ ꯁꯥꯎꯅꯤꯡꯉꯦꯕ ꯆꯥꯛ ꯁꯨꯛꯆꯥ ꯆꯥꯗꯦ ꯍꯥꯏꯌꯦꯕꯀꯣ ꯑꯃ ꯄꯤꯖꯩꯁꯨ ꯆꯥꯗꯦ ꯑꯃ ꯄꯤꯖꯩꯁꯨ ꯆꯥꯗꯦ ꯑꯩꯅ ꯀꯩꯅꯣ ꯇꯧꯅꯤꯡꯕꯒꯤ ꯒꯤ ꯑꯣꯏꯔꯝꯒꯅꯤ ꯆꯥꯛ ꯆꯥꯅꯤꯡꯗ꯭ꯔꯗꯤ ꯑꯗꯨꯃꯥꯏꯅ ꯇꯧꯋꯦ ꯍꯥꯏꯌꯦ ꯑꯩꯅ ꯍꯥꯏꯕꯅꯦꯕꯀꯣ ꯑꯗꯨꯒꯤ ꯃꯥꯒꯤ ꯄꯥꯔꯠꯇꯣ ꯑꯗꯨ ꯀꯩꯝꯇ ꯇꯧꯍꯧꯗꯤꯌꯦ ꯍꯥꯏꯌꯦ ꯃꯥꯁꯨ ꯌꯦꯡꯉꯤꯅꯦ ꯍꯥꯏꯌꯦꯕꯀꯣ ꯃꯤ ꯃꯤꯒꯤ ꯌꯦꯡꯀꯥꯟꯗ ꯃꯥꯅ ꯑꯗꯨ ꯄꯥꯝꯃꯗꯤ ꯃꯥꯒꯤ ꯒꯤ ꯃꯊꯨꯟ ꯅꯠꯇꯕ ꯃꯥꯒꯤ ꯀꯩꯅꯣꯗꯣ ꯎꯝ ꯉꯪ ꯁꯛ ꯉꯥꯡꯉꯒ ꯄꯣꯝꯂꯛꯀꯅꯤ ꯍꯥꯏꯌꯦ ꯑꯗꯨꯅ ꯑꯗꯣ ꯃꯥꯁꯨ ꯌꯦꯡꯂꯤꯕꯅꯦ ꯆꯥꯛ ꯆꯥꯗꯕꯅꯤꯅ ꯑꯩꯁꯨ ꯌꯦꯡꯂꯤꯕꯅꯤ ꯀꯩꯝꯇ ꯇꯧꯗꯦ ꯍꯥꯏꯌꯦꯕꯀꯣ
ꯎꯝ ꯄꯣꯝꯂꯛꯄꯗꯣ ꯌꯥꯝꯅ ꯄꯣꯝꯔꯣꯏ ꯁꯨꯝ ꯑꯥ ꯀꯔꯤ ꯍꯥꯏꯁꯤꯔꯥ ꯍꯧꯖꯤꯛ ꯂꯩꯕ ꯃ ꯃꯇꯣꯟꯗꯒꯤ ꯈꯖꯤꯛꯇꯡ ꯑꯣꯏꯔꯁꯨ ꯀꯣ
ꯍꯥ
ꯍꯥ ꯍꯥꯗꯤ
ꯑꯗꯒꯨꯨꯝꯕꯗꯨꯁꯨ ꯅꯪꯁꯨ ꯁꯨ ꯍꯥꯏꯌꯣ ꯑꯗꯨꯃꯥꯏꯅ ꯇꯧꯕꯅꯦ ꯑꯗꯨꯃꯥꯏ ꯅꯪꯗꯤ ꯀꯨꯏꯅ ꯌꯣꯛꯂꯛꯄꯅꯤꯅꯀꯣ ꯈꯪꯉꯤꯗꯅ ꯑꯗꯨꯅ ꯑꯗꯨꯃꯥꯏꯅ ꯇꯧꯕꯅꯦ ꯑꯗꯨꯃꯥꯏꯅ ꯇꯧꯕꯅꯦ ꯑꯗꯨꯒꯤ ꯃꯇꯥꯡ ꯑꯗꯨꯒꯤ ꯃꯇꯥꯡꯗꯁꯨ ꯅꯪꯁꯨ ꯍꯥꯏꯕꯤ ꯔꯣ ꯀꯩꯏꯅꯣ
ꯑꯩ ꯍꯥꯏ ꯑꯩ
ꯑꯩꯈꯣꯏ ꯃꯥꯅ ꯃꯤꯉꯣꯟ ꯑꯥ ꯑꯥ ꯑꯩꯈꯣꯏ ꯃꯥꯅ ꯃꯤꯉꯣꯟꯗꯒꯤ ꯎꯕꯗꯤ ꯌꯥꯝ ꯄꯣꯝꯃꯒ ꯏꯉꯥꯡ ꯉꯥꯡꯒ ꯌꯥꯝ ꯌꯥꯝ ꯉꯥꯡꯉꯦ ꯍꯥꯏꯕꯀꯣ ꯌꯥꯝ ꯄꯣꯝꯃꯒ
ꯎꯝ
ꯑꯗꯨꯅ ꯃꯥꯗꯣ ꯑꯗꯨ ꯎꯕꯅꯦ ꯑꯗꯨꯒꯤ ꯇꯥꯏꯞꯇ ꯑꯃꯨꯛ ꯊꯣꯔꯛꯀꯗ꯭ꯔꯥ ꯃꯥꯗꯤ ꯈꯟꯒꯅꯤꯕꯀꯣ ꯑꯗꯨꯅ ꯑꯗꯨ ꯊꯣꯛꯇꯕꯁꯨ ꯁꯨ ꯂꯩꯕꯅꯦ ꯈꯤꯇꯪ ꯈꯛꯇ ꯇꯧꯕꯁꯨ ꯂꯩꯕꯅꯦ ꯑꯗꯣ ꯅꯪ ꯅꯪꯅ ꯍꯥꯏꯌꯣꯕ
ꯑꯁꯤꯁꯦ ꯃꯇꯝ ꯃꯇꯝꯗꯤ ꯂꯥꯛꯀꯅꯤꯀꯣ ꯃꯇꯝ ꯃꯇꯝꯗꯤ ꯂꯩꯒꯅꯤ ꯍꯥꯏꯕꯗꯤ ꯎꯝ ꯅꯨꯄꯥꯕꯨꯁꯨ ꯌꯥꯔꯒꯗꯤ ꯅꯨꯃꯤꯠ ꯑꯃꯔ ꯑꯅꯤꯔ ꯂꯧꯊꯣꯛꯑꯒ ꯂꯩꯃꯤꯟꯅꯕ ꯂꯩꯃꯤꯟꯅꯍꯟꯕ ꯀꯣ ꯌꯦꯡꯉꯣ ꯍꯥꯏ ꯍꯥꯏꯒꯗꯕꯗꯤ ꯂꯩꯌꯦꯕ
ꯑꯩꯅ ꯍꯥꯏꯈꯤꯕꯅꯦ ꯑꯗꯨ ꯋꯥ
ꯑ ꯍꯥꯠꯇꯣꯛꯔꯒ ꯀꯩ ꯀꯩꯅꯣ ꯌꯣꯟꯕꯅ ꯐꯥꯔꯔꯤꯅ ꯑꯗꯣ ꯀꯨꯏꯃꯜꯂꯦꯕ
ꯀꯣꯏꯃꯜꯂꯦ ꯑꯩ ꯑꯅꯒꯤ ꯅꯣꯏꯖꯦ ꯀꯨꯏ ꯀꯨꯏꯃꯜꯂꯦ
ꯑꯩꯈꯣꯏ ꯃꯥꯅ ꯑꯗꯨꯏ ꯁꯔꯨꯛꯄꯨꯗꯤ ꯅꯣꯏ ꯅꯪꯒꯤ ꯃꯅꯥꯛꯇ ꯀꯣ ꯑꯗꯨꯝꯃꯨ ꯊꯝꯃꯒꯦꯔꯥ